ꯇꯥꯕ꯭ꯔꯣ ꯎꯝ ꯊꯦꯡꯉꯦꯅꯦ ꯑꯁ ꯀꯩꯗꯧꯔꯤꯒꯦ ꯍꯧꯖꯤꯛꯄꯨ ꯎꯝ
ꯑꯁ ꯑꯩꯒꯤꯗꯣ ꯀꯩꯅꯣ ꯇꯧꯕꯀꯣ ꯄꯣꯠ ꯅꯦꯠ ꯅꯦꯠꯋꯥꯛꯇꯣ ꯈꯔ ꯅꯨꯡꯉꯥꯏꯗꯕ ꯍꯥꯏꯇꯥꯔꯦ
ꯑꯣ ꯑꯆꯥ ꯑꯆꯥ
ꯕꯦꯔꯥ ꯕꯦꯔꯥ ꯀꯥꯔꯦꯕ
ꯎꯝ ꯑꯦꯝ ꯃꯦ ꯂꯣꯏ ꯈꯔꯕ꯭ꯔꯣ
ꯑꯩꯒꯤ ꯑꯦꯝ ꯕꯤꯗꯨ ꯂꯣꯏꯈ꯭ꯔꯦ ꯑꯣ ꯌꯥꯗ꯭ꯔꯦ ꯍꯧꯖꯤꯛ ꯐ꯭ꯂꯥ ꯃꯨꯠ ꯑꯃꯨꯛ ꯊꯝꯃꯒ ꯑꯃꯨꯛ ꯍꯥꯡꯗꯣꯛꯄꯅꯤ
ꯕꯤꯔꯥꯅꯤꯅꯦ ꯑꯗꯨꯗꯤ
ꯍꯧꯖꯤꯛꯄꯨꯗꯤ ꯐꯨꯜꯗ ꯀꯥꯔꯦ
ꯑꯆꯥ ꯆꯥ ꯐꯔꯦ ꯐꯔꯦ ꯑꯗꯨꯗꯤ
ꯑꯁ ꯉꯁꯥꯏꯒꯤꯗꯨꯗꯤ ꯕꯦꯔꯥ ꯀꯥꯔꯦꯍꯦ ꯑꯩꯈꯣꯏꯅꯤꯒꯤꯗꯣ
ꯎꯝ ꯍꯝ ꯑꯗꯣꯅꯦ ꯊꯕꯛꯇꯣ ꯂꯣꯏꯁꯤꯟꯗ꯭ꯔꯗꯤꯀꯣ ꯌꯥꯗꯦꯕ ꯉꯁꯤ
ꯑꯥ ꯎꯝ
ꯏꯍꯥꯟ ꯍꯥꯟꯕꯅꯤꯅꯀꯣ
ꯍꯣꯏ ꯍꯣꯏ
ꯂꯣꯏꯁꯤꯟꯅꯤꯉꯥꯏ ꯇꯧꯁꯦ ꯍꯥꯏꯕꯅꯤꯗ
ꯍꯧꯖꯤꯛ ꯑꯞ ꯅꯨꯃꯤꯠ ꯑꯃꯗ ꯄꯨꯡ ꯐꯥꯏꯚ ꯑꯣꯏꯅ ꯇꯧꯒꯗꯕ꯭ꯔꯥ ꯅꯠꯇ꯭ꯔꯒ ꯀꯔꯤꯅꯣ ꯍꯞꯇꯥꯗ ꯑꯣꯏꯅ ꯇꯧꯕ꯭ꯔꯥ
ꯅꯨꯃꯤꯠꯇ ꯃꯉꯥ ꯃꯉꯥ ꯇꯧꯒꯗꯝꯅꯦ
ꯑꯣ ꯅꯣꯡꯃ
ꯍꯦꯜꯂꯁꯨ ꯎꯝ ꯍꯦꯜꯂꯁꯨ ꯌꯥꯏꯌꯦ
ꯑꯣ ꯑꯁ ꯑꯗꯨꯗꯤ ꯑꯩꯈꯣꯏꯅꯤꯒꯤꯁꯦ ꯈꯔ
ꯋꯥꯠꯂꯤꯕ ꯈꯣꯏꯗꯣ
ꯌꯥꯝ ꯋꯥꯗꯦ ꯈꯣꯏꯒꯤꯁꯤꯗꯤ
ꯎꯝ ꯑꯩ ꯑꯃꯨꯛ ꯇꯧꯔꯛꯑꯗꯤ ꯅꯪ ꯑꯃꯨꯛꯀ ꯇꯧꯔꯛꯑꯣ ꯑꯩ ꯑꯃꯨꯛ ꯇꯧꯔꯒꯅꯤ ꯅꯪ ꯑꯃꯨꯛ ꯇꯧꯔꯛꯑꯣꯀꯣ
ꯍꯣꯏ ꯍꯣꯏ ꯑꯗꯣ ꯑ ꯃꯤꯅꯠ ꯇꯔꯥꯒꯨꯝꯕꯗꯤ ꯄꯥꯏꯈꯤꯌꯦ
ꯎꯝ ꯑꯗꯣ ꯑꯗꯣ ꯇꯥꯏꯌꯦ ꯇꯥꯢꯌꯦ ꯇꯥꯢꯌꯦ ꯀꯂꯤꯌꯔ ꯑꯣꯏꯅꯗꯤ ꯇꯥꯏꯀꯣ ꯁꯦꯡꯅꯗꯤ ꯇꯥꯏꯀꯣ
ꯍꯣꯏ ꯍꯣꯏ ꯇꯥꯏ ꯇꯥꯏ ꯅꯪꯒꯤꯗꯤ ꯌꯥꯝ ꯁꯦꯡꯉꯤ ꯑꯩꯒꯤꯗꯤ ꯌꯥꯝ ꯑꯩꯒꯤꯗꯤ ꯁꯦꯡꯅ ꯇꯥꯕ꯭ꯔꯣ ꯗꯥ ꯍꯦꯜꯂꯣ
ꯑꯣ ꯍꯜꯂꯣ ꯍꯜꯂꯣ ꯍꯜꯂꯣ ꯇꯥꯏ ꯇꯥꯥꯏ ꯑꯣꯖꯥ ꯕꯔꯠꯗꯦ ꯆꯠꯄꯗꯨ ꯑꯥ ꯀꯃꯥꯏ ꯀꯃꯥꯏ ꯇꯧꯔꯤꯒꯦ
ꯑꯁ ꯕꯔꯠꯗꯦꯒꯤ ꯕꯔꯠꯗꯦꯒꯤꯗꯤ ꯑꯁ ꯐꯖꯅ ꯐꯖꯅ ꯇꯧꯈ꯭ꯔꯦ ꯉꯁꯤꯗꯤ
ꯑꯣ ꯑꯗꯨꯝ ꯅꯨꯡꯉꯥꯏꯈꯤꯀꯣ
ꯑꯁ ꯑ ꯅꯨꯡꯉꯥꯏ ꯌꯥꯝ ꯅꯨꯡꯉꯥꯏ ꯑꯗꯣ ꯉꯁꯤ ꯁꯤꯒꯤꯗꯤ ꯀꯦꯛ ꯀꯛꯇ꯭ꯔꯦ ꯑꯗꯨ ꯑꯣꯏꯔꯁꯨ ꯏꯟꯖꯥꯡ ꯏꯟꯖꯥꯡꯕꯨꯗꯤ ꯍꯥꯎꯅ ꯆꯥꯈ꯭ꯔꯦ ꯉꯁꯤꯒꯤꯗꯤ ꯌꯦꯟꯅ ꯌꯦꯟꯅꯤ ꯑꯗꯨꯒ ꯑꯣꯛ ꯑꯃꯅꯦ ꯌꯦꯟ ꯑꯃꯅꯦ ꯇꯣꯉꯥꯟ ꯇꯣꯉꯥꯟꯅ ꯊꯣꯡꯉꯒꯀꯣ ꯄꯤꯖꯩ ꯑꯁ ꯌꯥꯝ ꯅꯨꯡꯉꯥꯏ
ꯑꯆꯥ ꯆꯥ ꯆꯥ ꯆꯥ ꯑꯗꯨꯅꯤꯗꯅ
ꯅꯪꯗꯤ ꯒꯦ ꯑꯑ ꯒꯤꯐꯀꯤꯗꯤ ꯀꯔꯤ ꯀꯔꯤ ꯇꯧꯕꯤꯈ꯭ꯔꯦ ꯁꯤ
ꯑꯁ ꯑꯩꯈꯣꯏꯒꯤꯗꯤ ꯕꯔꯗꯦ ꯒꯤꯐ ꯑꯣꯏꯅ ꯀꯩꯅꯣ ꯀꯩꯁꯨ ꯄꯤꯗ꯭ꯔꯦꯗ ꯉꯁꯤꯒꯤꯗꯤ ꯎꯄꯥꯏ ꯂꯩꯇꯦ ꯂꯥꯏꯔꯕ ꯃꯆꯥꯅꯤꯅꯀꯣ ꯀꯩꯁꯨ ꯄꯤꯕ ꯉꯝꯗ꯭ꯔꯦ ꯉꯁꯤꯒꯤꯗꯤ
ꯑꯆꯥ ꯑꯆꯥꯥ ꯅꯣꯉꯥꯢꯈꯤꯗꯦꯀꯣ
ꯅꯨꯡꯉꯥꯏꯈꯤꯗꯦ ꯑꯁ ꯃꯄꯨꯗꯣ ꯌꯥꯝ ꯅꯨꯡꯉꯥꯏꯔꯝꯃꯣ
ꯑꯩꯈꯣꯏꯕꯨꯗꯤ ꯍꯥꯡꯗꯦ ꯍꯥꯡꯗꯦꯀꯣ ꯑꯩꯈꯣꯏꯕꯨ
ꯑꯁ ꯍꯪꯕꯨꯗꯤ ꯍꯪꯉꯦ ꯑꯗꯨ ꯑꯣꯏꯔꯁꯨ ꯃꯣꯏ ꯉꯁꯤ ꯊꯣꯛꯅꯤꯡꯗ꯭ꯔꯦ ꯍꯥꯏꯔꯦ ꯑꯗꯨꯗ ꯑ
ꯌꯥꯅꯕ ꯀꯨꯝꯕꯤꯈ꯭ꯔꯦ ꯃꯣꯏꯒꯤ
ꯑꯆꯥ ꯆꯥ ꯆꯥ ꯐꯔꯦ ꯐꯔꯦ
ꯊꯥꯅꯕ ꯀꯣ
ꯑꯣꯖꯥ ꯑꯣꯖꯥ ꯈꯣꯏ ꯆꯠꯄꯗꯤ ꯌꯥꯝꯅ ꯐꯔꯦꯅꯦ
ꯍꯣꯏ ꯍꯣꯏ ꯑ ꯌꯥꯅꯦ ꯌꯥꯅꯕ ꯑꯗꯨꯝ ꯁꯤꯟ ꯁꯤꯟꯕꯤꯈ꯭ꯔꯦ ꯍꯥꯏ ꯇꯔꯦ
ꯑꯣ ꯑꯗꯨꯅꯤ ꯑꯗꯨꯅꯤ ꯍꯌꯦꯡ ꯍꯌꯦꯡ ꯑꯃꯨꯛ ꯑꯁ ꯂꯥꯛꯑꯗꯤ ꯀꯩꯒꯤꯅꯣ ꯑꯇꯣ ꯑꯇꯥ ꯍꯥꯏꯔꯛꯑꯗꯤꯀꯣ ꯅꯨꯡꯉꯥꯏꯗꯕꯒꯣ ꯁꯦꯡꯅ ꯍꯥꯏꯈ꯭ꯔꯕꯗꯤꯀꯣ ꯈ꯭ꯔ ꯅꯨꯡꯉꯥꯏꯑꯕ
ꯎꯝ ꯑꯗꯨ ꯉꯁꯤꯒꯤꯗꯤ ꯁꯨꯃꯥꯏꯅ ꯇꯧꯔꯦ ꯑꯗꯨꯗ ꯇꯧꯔꯦꯅꯀꯣ ꯑꯩ ꯌꯥꯅꯤ ꯍꯥꯏꯗꯤ ꯍꯥꯏꯗꯤ ꯍꯥꯏꯈ꯭ꯔꯝ
ꯑꯆꯥ -ꯆꯥ -ꯆꯥ ꯐꯔꯦ ꯐꯔꯦ ꯑꯣꯖꯥ ꯑꯣꯖꯥ ꯑꯩꯈꯣꯏ ꯆꯠꯄꯁꯦ ꯑꯁ ꯌꯥꯝ ꯅꯨꯡꯉꯥꯏꯔꯦ
ꯑꯁ ꯑꯩꯁꯨ ꯆꯠꯇꯤ ꯆꯠꯅꯤꯡꯗꯕꯅꯤ ꯑꯗꯨ ꯍꯣꯏ ꯏꯆꯟ ꯑꯣ꯭ꯏꯝꯅꯤꯅꯀꯣ
ꯑꯆꯥ ꯆꯥ
ꯑꯩꯒꯤ ꯏꯆꯟ ꯊꯣꯛꯄꯅꯤꯅ ꯑꯗꯨꯝ ꯆꯠꯇꯕꯗꯤ ꯅꯨꯡꯉꯥꯏꯇꯕꯅꯤꯅ ꯆꯠꯈ꯭ꯔꯦ ꯆꯠꯇꯤ ꯆꯠꯄꯤꯔꯦ ꯉꯁꯤꯒꯤꯗꯤ
ꯆꯀꯗꯧꯅꯤ ꯆꯀꯗꯧꯅꯤ
ꯑꯁ ꯎꯖꯥ ꯎꯖꯥ ꯀꯣꯏ
ꯑꯣꯖꯥꯈꯣꯏ ꯌꯥꯎꯗꯕꯁꯦ ꯈꯔꯗꯤ ꯅꯨꯡꯉꯥꯏꯇꯦꯌꯦ ꯉꯁꯤ
ꯑꯣ ꯑꯩꯖꯨ ꯈꯜꯂꯤꯕꯅꯦ ꯑꯇ ꯑꯩꯁꯨ ꯌꯥꯝ ꯅꯨꯡꯉꯥꯏꯗꯦꯕꯀꯣ
ꯑꯥ
ꯄꯩꯁꯥꯁꯨ ꯂꯩꯇꯦ ꯑꯁ ꯂꯥꯛꯅꯤꯡ ꯂꯗꯤ ꯂꯥꯛꯅꯤꯡꯕꯅꯦ ꯑꯗꯣ ꯑꯁ
ꯑꯈꯣꯏꯁꯨ ꯄꯩꯁꯥꯗꯤ ꯂꯩꯇꯦꯗ ꯑꯥ ꯅꯨꯡꯉꯥꯏꯔꯦ ꯍꯥꯏꯅꯀꯣ ꯁꯨꯝ
ꯑꯥ ꯑꯥ ꯍꯩ ꯃꯍꯤꯒꯨꯝꯕꯗꯤ ꯄꯨꯔꯛꯄ꯭ꯔꯣ
ꯑꯁ ꯁꯣꯝ ꯏꯇꯥꯎ ꯃꯥꯅ ꯍꯩꯝ ꯃꯤꯗꯣ ꯀꯩꯅꯣ ꯂꯤꯇ꯭ꯔ ꯌꯥꯡꯈꯩ ꯂꯤꯇ꯭ꯔ ꯃꯉꯥꯒꯤ ꯑꯣꯏꯔꯝꯒꯅꯤ ꯑꯩ ꯃꯤꯁ ꯄ꯭ꯔꯥꯏ ꯀꯤꯀꯣ ꯁꯄ꯭ꯔꯥꯏꯒꯤ ꯑꯆꯧꯕꯗꯣ ꯕꯣꯇꯜ ꯑꯆꯥꯎꯕꯗꯣ
ꯑꯥ
ꯑꯗꯣ ꯑꯃ ꯑꯃ ꯄꯨꯔꯦ ꯑꯗꯨꯒ ꯀꯩꯅꯣ ꯊꯝꯆꯕ꯭ꯔꯥ ꯀꯔꯤꯅꯣ ꯑꯃꯗꯤ ꯄꯨꯔꯑꯦ
ꯎꯝ ꯑꯠꯆꯥ ꯑꯠꯆꯥꯆꯥ ꯃꯤꯊꯥꯏ ꯃꯤꯊꯥꯏꯒꯨꯝꯕꯗꯤ ꯌꯥꯎꯗ꯭ꯔꯦꯀꯣ
ꯌꯥꯎꯗ꯭ꯔꯦ ꯑꯁ ꯑꯗꯨꯝꯕꯗꯤ ꯌꯥꯎꯗ꯭ꯔꯦ ꯍꯥꯏ ꯃꯤ ꯉꯥꯛꯇ ꯑꯣꯏꯔꯦ ꯉꯁꯤ ꯇꯧꯈ꯭ꯔꯦ ꯍꯥꯏꯕꯅꯤꯅ ꯈꯣꯏꯗꯤ ꯄꯩꯁꯥ ꯂꯩꯇꯕꯅꯤꯅ ꯄꯥꯏꯅꯩ
ꯑꯆꯥ ꯑꯆꯥ ꯑꯆꯥ ꯆꯥ ꯌꯥꯏ ꯌꯥꯏ
ꯅꯣꯡꯃ ꯐꯖꯅ ꯇꯧꯔꯒꯦꯅ ꯈꯜꯂꯦ ꯑꯩꯒꯤꯗꯤ
ꯑꯣ ꯅꯣꯡꯃ ꯐꯖꯅ ꯇꯧꯔꯒꯦꯅ ꯍꯥꯏꯅꯈ꯭ꯔꯕ꯭ꯔꯣ
ꯑꯥ ꯑꯗꯨ ꯍꯥꯏꯅꯈ꯭ꯔꯦ ꯑꯗꯨ ꯐꯖꯅ ꯍꯥꯏꯅ ꯅꯣꯡꯃꯃꯨꯛ ꯐꯖꯅ ꯇꯧꯕꯤꯔꯒꯦꯅ ꯍꯥꯏꯖꯒ꯭ꯔꯦ ꯍꯥꯏꯕꯤꯒ꯭ꯔꯦ
ꯎꯝ ꯑꯗꯨꯅꯤ ꯑꯗꯨꯅꯤ
ꯒꯤꯐ ꯄꯤꯅꯤꯡꯉꯥꯏꯁꯨ ꯂꯩꯇꯦ ꯑꯩꯈꯣꯏꯒꯤ ꯑꯁ ꯄꯩꯁꯥꯅ ꯃꯔꯣꯝꯃ ꯆꯤꯜꯂꯤꯕꯅꯤ ꯑꯗ ꯑꯩꯈꯣꯏꯕꯨ ꯆꯥꯛꯄꯨꯗꯤ ꯆꯥꯔꯕꯣ
ꯆꯥꯛꯗꯤ ꯆꯥꯗ꯭ꯔꯦꯗ ꯑꯩꯈꯣꯏꯗꯤ ꯇꯟ ꯇꯟ ꯑꯣꯏꯅ ꯆꯥꯔꯦ ꯉꯁꯤꯒꯤꯗꯤ
ꯅꯨꯡꯉꯥꯏꯇꯦ ꯍꯦ ꯇꯟ ꯆꯥꯕꯗꯤ ꯇꯟꯒꯨꯝꯕꯗꯤ ꯇꯟꯒꯨꯝꯕꯗꯤ ꯀꯩꯅꯣ ꯇꯟ ꯒꯨꯝꯕꯗꯤ ꯕ꯭ꯔꯦꯛꯐꯥꯁ ꯀꯨꯝꯕ ꯑꯌꯨꯛꯇ ꯀꯨꯝꯕ ꯆꯥꯒ ꯊꯛꯀꯗꯕꯅꯦꯕ ꯆꯥꯒꯗꯕꯅꯦꯕ
ꯇꯟ ꯑꯅꯤ ꯑꯅꯤ ꯆꯥꯔꯦ
ꯁꯣꯝꯅꯥ ꯀꯩꯅꯣ ꯍꯪꯉꯣꯏ ꯃꯥꯟꯕ ꯑꯃ ꯂꯥꯛꯑꯦ
ꯑꯗꯣꯒꯤ ꯃꯈꯣꯟꯗꯣ ꯇꯥꯔꯅꯣ ꯇꯥꯅꯤꯡꯗꯦ ꯃꯣꯏ ꯍꯪꯉꯣꯏꯒꯤ ꯃꯈꯣꯟꯗꯣ
ꯍꯉꯣꯏꯒ ꯆꯄ ꯃꯥꯅꯕꯅꯤ ꯑꯥ ꯋꯥꯊꯤ ꯋꯥꯔꯦꯝ ꯄꯉꯥꯟꯗ ꯃꯈꯣꯟꯗꯣ ꯌꯥꯝ ꯍꯣ ꯑꯦꯕ
ꯄꯦ ꯄꯥ ꯄꯦ ꯄꯥ ꯀꯣ ꯑꯣ ꯇꯥꯅꯤꯡꯗꯦꯕ ꯑꯗꯣ
ꯎꯝ ꯑꯩꯈꯣꯏꯅ ꯀꯩꯅꯣꯝ ꯍꯦꯛ ꯇꯧꯔꯕ ꯃꯣꯏꯅ ꯑꯃꯨꯛ ꯂꯥꯛꯑꯒ ꯌꯦꯠꯄ
ꯑꯥ ꯌꯥꯝ ꯀꯠꯂꯛꯄ ꯍꯥꯏꯇꯥꯔꯦꯀꯣ
ꯑꯥ ꯑꯗꯨꯅꯤ ꯁꯣꯝꯗꯁꯨ ꯁꯣꯝꯗꯁꯨ
ꯀꯜꯂꯛꯄꯀꯣ ꯌꯥꯝ ꯌꯦꯠꯄ
ꯎꯝ ꯑꯁ ꯍꯧꯖꯤꯛ ꯁꯨ ꯑꯃ ꯃꯆꯥꯗꯣ ꯀꯩꯅꯣ ꯑꯩꯉꯣꯏ ꯑꯀꯪꯕ ꯈꯔ ꯃꯆꯥ ꯃꯆꯥ ꯃꯈꯣꯟ ꯌꯥꯝ ꯆꯥꯎꯗꯕ ꯑꯃ ꯂꯩꯅ ꯇꯥꯕ꯭ꯔ ꯑꯣꯖꯥ ꯍꯦꯜꯂꯣ
ꯇꯥꯏ ꯇꯥꯏ ꯑꯣꯖꯥ ꯑꯣꯖꯥ ꯑꯣꯖꯥ ꯇꯥꯏ ꯇꯥꯏ
ꯊꯃꯦ ꯊꯝꯃꯦ
ꯑꯥ ꯇꯥ